ꯑꯣ
ꯍꯜꯂꯣ
ꯍꯥꯎ ꯀ꯭ꯔꯤ ꯇꯧꯕ꯭ꯔꯣ
ꯀꯣꯜ ꯇꯧꯕꯗꯤ ꯅꯪꯉꯣꯟꯗ ꯍꯦꯟꯅ ꯅꯪ ꯅꯪꯉꯣꯟꯗ ꯈ꯭ꯋꯥꯏꯗꯩ ꯅꯨꯉꯥꯏꯅꯦ ꯋꯥꯔꯤ ꯁꯥꯕꯁꯦ
ꯅꯦꯋꯥꯛ ꯀꯣꯜ ꯇꯧꯕꯗ ꯍꯦꯛ ꯆꯠꯄꯒꯤꯔ
ꯅꯠꯇꯦꯗ ꯑꯩꯅ ꯑꯗꯨꯝ ꯋꯥꯔꯤ ꯁꯥꯕꯁꯦ ꯑꯇꯣꯞꯄ ꯑꯇꯣꯞꯄ ꯅꯨꯄꯤꯁꯨ ꯌꯥꯝ ꯁꯥꯏꯕ ꯑꯗꯨ ꯇꯣꯞꯄ ꯇꯣꯞꯄꯗꯨꯗꯤ ꯁꯥꯕ ꯅꯪꯅ ꯍꯦꯟꯅ ꯅꯨꯉꯥꯏ
ꯃꯣꯏꯗꯤ ꯀꯔꯤ ꯇꯧꯕ꯭ꯔꯥ ꯍꯥꯏꯁꯦ
ꯀ꯭ꯔꯤ ꯇꯧꯕ ꯃꯤꯟꯁ ꯗꯨꯝ ꯅꯨꯉꯥꯏꯕꯗꯣ ꯅꯪꯅ ꯍꯦꯟꯅ ꯅꯨꯉꯥꯏꯕ ꯋꯥꯔꯤ ꯁꯥꯕꯗꯣ
ꯑꯩꯁꯨ ꯈꯪꯗ꯭ꯔꯦꯗ ꯗꯨꯗꯤ
ꯎꯝ ꯈꯪ
ꯍꯥ ꯆꯥꯛ ꯆꯥꯔꯕꯣ
ꯆꯥꯔꯦ ꯆꯥꯔꯦ
ꯎꯝ ꯀꯔꯤ ꯍꯤꯟꯖꯥꯡ ꯆꯥꯕ꯭ꯔꯣ
ꯑ ꯉꯁꯤꯗꯤ ꯀꯩꯅꯣ ꯌꯦꯟꯒ ꯃꯁꯔꯨꯝꯗꯨ
ꯎꯝ ꯌꯦꯟꯒ ꯃꯁꯔꯨꯝ ꯊꯣꯡꯉ ꯆꯥꯕ ꯌꯥꯕ꯭ꯔꯣ
ꯆꯤꯛꯀꯟꯒꯀꯣ ꯍꯣꯏ ꯈꯪꯗꯦ ꯈꯪꯗꯦ ꯃꯥꯏ ꯊꯣꯡꯕꯤꯌꯦ ꯑꯗꯨꯝ ꯆꯥꯕ ꯇꯥꯕꯅꯤꯅꯦ
ꯑꯣ ꯍꯣꯏ ꯍꯥꯎꯋꯦꯗꯤ ꯍꯥꯏꯕꯅꯦ ꯑꯗꯣ ꯑꯩꯗꯤ ꯆꯥꯗ꯭ꯔꯤꯅꯦ ꯑꯃꯔꯛꯇꯤ ꯆꯥꯕ ꯌꯥꯏ ꯆꯞ ꯃꯥꯟꯅꯕꯅꯦ ꯌꯦꯟꯒ ꯃꯁꯔꯨꯝꯗꯣ ꯃꯥꯒꯤ ꯇꯦꯁꯇꯣ ꯍꯥꯎ
ꯑꯁꯤ ꯃꯁꯔꯨꯝ ꯔꯦꯠ ꯀꯂꯔꯗꯣ ꯔꯦꯠ ꯀꯂꯔ ꯄꯂꯥꯗꯣ ꯈꯪꯕ꯭ꯔꯥ ꯔꯦꯠ ꯀꯂꯔꯗꯣ
ꯔꯦ ꯔꯦꯠ ꯀꯂꯔ
ꯕ꯭ꯔꯥꯎꯟ ꯁꯝꯊꯤꯡ ꯕ꯭ꯔꯥꯎꯟ ꯂꯩꯌꯦ ꯕ꯭ꯔꯥꯎꯟꯒꯤ ꯔꯦꯠ ꯃꯆꯥ ꯌꯨꯝ ꯆꯧꯕ ꯃꯦꯗꯤꯌꯝ ꯁꯥꯏꯖ
ꯈꯪꯗꯦꯗ ꯃꯁꯛ ꯎꯔꯗꯤ ꯈꯪꯒꯗꯧ ꯃꯥꯂꯦ
ꯑꯥ
ꯑ ꯑꯗꯨ ꯆꯥꯈ꯭ꯔꯦ
ꯆꯥꯔꯦ ꯅꯪꯗꯤ
ꯑꯩꯁꯨ ꯆꯥꯔꯦꯗ
ꯀꯔꯤ ꯃꯊꯦꯜꯔꯣ
ꯁꯧꯒ꯭ꯔꯤ ꯀꯥꯡꯁꯣꯏ ꯑꯗꯨ ꯑꯗꯨꯒ ꯌꯦꯔꯨꯝ ꯕꯣꯏꯜ ꯐꯨꯠꯄ
ꯎꯝ
ꯑꯗꯨꯒ ꯃꯣꯔꯣꯛ ꯃꯦꯠꯄ ꯑꯃ ꯍꯥꯎꯋꯦ
ꯑꯣ ꯍꯥꯎꯒꯅꯤ ꯍꯥꯎꯒꯅꯤ
ꯎꯝ ꯍꯥꯎꯅ ꯊꯣꯡꯕꯤꯕꯅꯤꯅ ꯑꯗꯨꯝ ꯍꯥꯎꯋꯤ ꯑꯗꯨꯝ ꯑꯩꯗꯤ ꯑꯩꯅ ꯊꯣꯡꯗꯦꯕꯀꯣ ꯉꯁꯤ ꯏꯆꯦꯈꯣꯏ ꯁꯨꯇꯤ ꯂꯩꯕꯒꯤ ꯑꯩꯗꯤ ꯑꯗꯨꯝ ꯍꯜꯂꯛꯑꯒ ꯑꯗꯨꯝ ꯆꯥꯔꯦ
ꯑꯗꯨ ꯑꯩꯅ ꯉꯁꯥꯏ ꯍꯥꯏꯕꯕꯨ ꯉꯁꯥꯏ ꯑꯩꯅ ꯍꯥꯏꯕ ꯋꯥꯔꯤꯗꯣ ꯀꯃꯥꯏꯅ ꯇꯧꯁꯦꯕ
ꯀꯔꯤ ꯋꯥꯔꯤꯅꯣ
ꯑꯗꯨ ꯋꯥꯗꯨ ꯀꯃꯥꯏꯅ ꯇꯧꯁꯦ ꯍꯥꯏꯕꯅꯣ
ꯀꯔꯤ ꯋꯥꯔꯣꯀꯣ ꯑꯩꯗꯤ ꯈꯪꯗ꯭ꯔꯦꯅꯦ
ꯑꯁ ꯊꯨꯅ ꯀꯥꯎꯋꯦꯍꯦ ꯅꯪꯁꯦ
ꯑꯩꯒꯤ ꯃꯦꯃꯣꯔꯤꯁꯦ ꯍꯟꯅꯨꯔꯦꯗ
ꯉꯁꯥꯏ ꯑꯩꯅ ꯑꯥꯏꯗ ꯍꯧꯔꯒ ꯌꯨꯗ ꯂꯣꯏꯕ ꯋꯥꯗꯣ
ꯃꯤ ꯍꯥꯏꯕꯁꯤꯗꯤ ꯃꯤ ꯑꯃꯃ ꯂꯣꯏꯅ ꯅꯨꯡꯁꯤꯒꯗꯕꯅꯦ ꯅꯨꯡꯁꯤꯗꯕ ꯌꯥꯗꯦ ꯃꯤ ꯍꯥꯏꯕ ꯈꯨꯗꯤꯡ ꯅꯨꯡꯁꯤꯒꯗꯕꯅꯦ ꯑꯁ ꯅꯪꯁꯨ ꯃꯤꯅꯤꯅ ꯀꯔꯤꯔꯣ ꯃꯤ ꯍꯥꯏꯕ ꯈꯨꯗꯤꯡ ꯂꯣꯏ ꯅꯨꯡꯁꯤꯒꯗꯕꯅꯤ ꯑꯩꯗꯤ ꯂꯣꯏ ꯅꯨꯡꯁꯤ
ꯀꯤꯗꯧꯕ ꯅꯠꯇꯦꯍꯦ ꯑꯁꯦꯡꯕ ꯍꯥꯏꯕꯅꯤꯀꯣ ꯑꯩ
ꯑꯣ ꯑꯩꯁꯨ ꯐꯥꯒꯤ ꯇꯧꯕ ꯅꯠꯇꯦꯅꯦ
ꯎꯝ ꯑꯁꯤꯡꯕ ꯍꯥꯏꯔ ꯃꯥꯅ
ꯃꯤ ꯍꯥꯏꯕ ꯈꯨꯗꯤꯡ ꯅꯨꯡꯁꯤꯗꯔ ꯃꯤꯕꯨ ꯅꯨꯡꯁꯤꯗ꯭ꯔꯗꯤ ꯂꯣꯏꯔꯦ ꯑꯁ
ꯑꯗꯨ ꯃꯤꯗꯨꯗꯤ ꯑꯗꯨ ꯅꯨꯡꯁꯤꯕꯗꯣ ꯇꯣꯉꯥꯟ ꯇꯣꯉꯥꯟꯂꯦꯅ
ꯈꯪꯗꯦꯗ ꯅꯣꯏꯒꯤ ꯇꯣꯉꯥꯟꯕ꯭ꯔꯥ ꯑꯩꯒꯝꯗꯤ ꯆꯞ ꯃꯥꯟꯅꯩꯗ
ꯅꯨꯡꯁꯤꯕ ꯍꯥꯏꯕꯁꯤ ꯇꯣꯉꯥꯟ ꯇꯣꯉꯥꯟꯂꯦꯕ ꯅꯪꯅ ꯃꯃꯥ ꯅꯄꯥ ꯅꯨꯡꯁꯤꯕ ꯑꯦꯟ ꯗꯦꯟ ꯅꯪꯒꯤ ꯐ꯭ꯔꯦꯟ ꯅꯨꯡꯁꯤꯕ ꯁꯤꯡꯒ ꯇꯣꯉꯥꯜꯂꯦꯗꯅ
ꯎꯝ ꯑꯩꯗꯤ ꯂꯣꯏꯅ ꯅꯨꯡꯁꯤ
ꯆꯩ ꯆꯥꯅꯤ ꯅꯪ
ꯑꯣ ꯀꯅꯥ ꯀꯅꯥ ꯂꯩꯕ꯭ꯔꯣ ꯅꯪꯗꯤ ꯌꯥꯝ ꯁꯥꯏꯌꯦ
ꯏꯊꯟ ꯂꯩꯔꯤꯌꯦꯗ ꯍꯧꯖꯤꯛꯇꯤ
ꯑꯣ ꯉꯁꯤ ꯕꯣꯜ ꯂꯩꯕ꯭ꯔꯣ
ꯉꯁꯤꯁꯦ ꯕꯣꯜ ꯂꯩꯇꯕ ꯃꯥꯜꯂꯦ ꯈꯪꯗꯦ ꯂꯩꯔꯝꯒꯅꯤ ꯑꯩ ꯌꯦꯡꯗꯦ ꯂꯩꯔꯝꯒꯅꯤ ꯂꯩꯔꯝꯒꯅꯤ
ꯎꯝ ꯉꯁꯤꯗꯣ ꯀꯩꯅꯣꯗꯣ ꯍꯅꯤꯕꯣꯏꯗꯣ ꯃꯥꯗꯤ ꯉꯁꯤꯗꯤ ꯋꯥꯔꯤ ꯁꯥꯟꯅꯔꯔꯣꯏ ꯍꯥꯏꯌꯦꯕ ꯃꯥꯗꯣ ꯅꯨꯡꯊꯤꯟꯗ ꯂꯥꯏꯔꯤꯛ ꯄꯥꯗꯕꯒꯤꯀꯣ ꯑꯗꯣ ꯅꯨꯡꯗꯥꯡꯗꯣ ꯂꯥꯏꯔꯤꯛꯁꯨ ꯄꯥꯒꯦ ꯍꯥꯏꯌꯦ ꯑꯗꯨꯒ ꯕꯣꯜꯁꯨ ꯌꯦꯡꯒꯦ ꯍꯥꯏꯌꯦ
ꯑꯣ
ꯑꯩꯉꯣꯟꯗ ꯒꯨꯗ ꯅꯥꯏꯠ ꯍꯥꯏꯔꯛꯄ ꯍꯧꯖꯤꯛꯇꯒꯤ ꯃꯪ ꯐꯔꯁꯦꯅ ꯍꯥꯏꯔꯛꯄ ꯑꯗꯨꯒ ꯑꯩꯅ ꯎꯝ ꯍꯧꯖꯤꯛ ꯍꯧꯖꯤꯛ ꯃꯡ ꯐꯔꯥꯁꯤ ꯍꯥꯏꯕ ꯃꯇꯝꯔ ꯑꯩ ꯍꯣꯔꯦꯟ ꯇꯨꯝꯃꯝꯗꯥꯏꯗ ꯃꯡ ꯐꯔꯥꯁꯦ ꯍꯥꯏꯔꯛꯀꯦ ꯍꯥꯏꯕꯤꯕ
ꯃ ꯎꯝ
ꯑꯩ ꯍꯧꯖꯤꯛ ꯇꯨꯝꯈꯤꯔꯣꯏꯅ ꯃꯥ ꯑꯩꯉꯣꯟꯗ ꯃꯪ ꯐꯔꯥꯁꯦ ꯍꯥꯏꯕꯗꯨ ꯎ ꯑꯩꯁꯨ ꯍꯣꯔꯦꯟ ꯑꯩ ꯇꯨꯝꯃꯝꯗꯥꯏꯗ ꯃꯪ ꯐꯔꯥꯁꯦ ꯍꯥꯏꯔꯛꯒꯦ ꯍꯥꯏꯔꯒ ꯑꯁ ꯍꯥꯏꯔ ꯂꯩꯌꯦ ꯈꯪꯗꯦꯗ ꯑꯩꯁꯨ ꯇꯧꯋꯦꯕꯀꯣ ꯑꯩꯗꯤ ꯅꯣꯏ ꯅꯣꯏ ꯕꯣꯔꯤꯡ ꯆꯨꯔꯛꯄꯗꯤ ꯈꯪꯗꯦꯕꯀꯣ ꯑꯩꯒꯤꯗꯃꯛꯇ ꯑꯗꯨꯝ ꯋꯥꯔꯤ ꯁꯥꯟꯅꯈꯤꯕ ꯃꯤꯗꯣ ꯑꯗꯨꯝ ꯁꯥꯟꯅꯕꯅ ꯅꯨꯡꯉꯥꯏꯌꯦꯗ ꯍꯥꯏꯗꯤ ꯑꯃꯨꯛꯀ ꯑꯅꯧꯕ ꯁꯥꯟꯅꯔꯒꯀꯣ ꯋꯥ ꯉꯥꯡꯅꯤ ꯂꯩꯇꯕ ꯇꯥꯏꯞ ꯇꯧꯔꯦꯕ ꯃꯤ ꯈꯪꯅꯕꯅꯗꯤ ꯋꯥꯔꯤ ꯁꯥꯟꯅꯕ ꯅꯨꯡꯉꯥꯏꯗꯅ ꯍꯥꯏꯗꯤ ꯑꯩꯈꯣꯏꯁꯨ ꯑꯗꯨꯝ ꯉꯩꯍꯥꯛ ꯈꯤꯇꯪ ꯍꯥꯏꯗꯤ ꯈꯪꯅꯕ ꯀꯨꯏꯗ꯭ꯔꯤ ꯍꯥꯏꯔꯒꯁꯨ ꯑꯗꯨꯝ ꯋꯥꯟ ꯋꯤꯛꯇꯤ ꯁꯨꯒꯗꯧꯔꯕ ꯃꯥꯜꯂꯦ ꯀꯣ
ꯋꯥꯟ ꯃꯤꯅꯤꯠꯀꯣ ꯍꯦꯟꯂꯜꯒꯅꯤꯗ
ꯎꯝ ꯍꯦꯟꯗ꯭ꯔꯤ ꯉꯁꯤ ꯅꯨꯃꯤꯠ ꯃꯉꯥ ꯈꯛꯇꯅꯤ
ꯏꯁ ꯅꯪ ꯐꯖꯅ ꯄꯥꯔꯒ ꯂꯩꯅꯦ
ꯑꯣ ꯑꯩ ꯄꯥꯕꯀꯣ
ꯑꯗꯨ ꯑꯗꯨ ꯑꯣꯏꯔꯁꯨ ꯑꯩꯈꯣꯏ ꯑꯗꯨꯝ ꯋꯥꯔꯤ ꯁꯥꯟꯅꯕꯗ ꯅꯨꯡꯉꯥꯏꯔꯦ ꯔꯦꯗꯅ ꯑꯗꯨꯒꯤ ꯑꯇꯣꯞꯄ ꯑꯃꯨꯛ ꯍꯣꯏ ꯍꯧꯖꯤꯛ ꯑꯅꯧꯕ ꯑꯃꯨꯛ ꯍꯥꯏꯗꯤ ꯑꯗꯨꯝ ꯆꯪꯉꯛꯄꯁꯤꯡꯗꯣ ꯃꯣꯏꯁꯨ ꯑꯗꯨꯝ ꯃꯣꯏꯒꯤ ꯁꯥꯕ ꯑꯩꯉꯣꯟꯗ ꯉꯁꯥꯏ ꯍꯪꯉꯛꯑꯦꯕꯀꯣ ꯈꯪꯗꯕ ꯃꯥꯜꯂꯦꯕ
ꯎꯝ
ꯑꯗꯨ ꯈꯪꯗꯕꯒꯤ ꯑꯩꯉꯣꯟꯗ ꯍꯥꯏꯔꯛꯑꯦ ꯅꯨꯄꯤ ꯃꯆꯥꯅꯤꯀꯣ ꯑꯗꯨ ꯍꯥꯏꯗꯤ ꯍꯥꯏꯕꯤꯈꯤꯕꯅꯦ
ꯁꯤꯒꯤ ꯊꯕꯛꯁꯤ ꯂꯣꯏꯔꯗꯤ ꯒꯨꯠ ꯕꯥꯏ ꯑꯣꯏꯔꯅꯤꯅꯦ
ꯒꯨꯠꯕꯥꯏ ꯇꯧꯗ꯭ꯔꯁꯨ ꯌꯥꯏꯗ ꯑꯗꯨꯝ ꯇꯤꯟꯅ ꯇꯤꯟꯅꯔꯒ ꯂꯩꯔ ꯂꯣꯏꯔ ꯀꯩꯗꯧꯒꯦ ꯁꯤꯕꯣ
ꯑꯩꯗꯤ ꯑꯗꯨꯝ ꯇꯤꯟꯅꯔꯛꯑꯗꯤ ꯉꯁꯥꯏꯒꯤ ꯋꯥꯗꯣ ꯑꯩꯗꯤ ꯍꯧꯔꯛꯀꯅꯤꯀꯣ ꯑꯃꯨꯛꯀ ꯑꯩꯅ ꯑꯃꯨꯛ ꯌꯨꯗꯣ ꯂꯩꯕꯤꯕꯗꯣ
ꯑꯗꯨ ꯑꯗꯨ ꯌꯥꯕ ꯄꯣꯠ ꯅꯠꯇꯦ
ꯍꯧꯖꯤꯛꯇꯤ ꯑꯗꯨ ꯇꯧꯔꯛꯀꯅꯤꯀꯣ
ꯑꯗꯨ ꯂꯣꯏꯔꯁꯨ ꯑꯗꯨꯝ ꯑꯅꯧꯕ ꯑꯃꯨꯛ ꯂꯥꯛꯀꯅꯤꯗ ꯑꯩꯅ ꯈꯟꯕꯗ ꯑꯗꯨꯝ ꯂꯥꯛꯑꯗꯤ ꯑꯩꯈꯣꯏ ꯑꯃꯨꯛꯀ ꯑꯗꯨꯝ ꯑꯃꯨꯛ ꯊꯦꯡꯅ ꯊꯦꯡ ꯑꯗꯨꯝ ꯅꯨꯡꯇꯤꯒꯤꯗꯤ ꯑꯗꯨꯝ ꯉꯥꯡꯅꯔꯒ ꯂꯩꯔꯁꯨꯀꯣ ꯑꯗꯨꯗ ꯑꯃꯨꯛꯀ ꯏꯟꯇꯔꯦꯁ ꯍꯥꯞꯄꯗꯤ ꯑꯅꯧꯕ ꯂꯥꯛꯑꯗꯤ ꯅꯨꯡꯉꯥꯏꯔꯅꯤꯕ ꯑꯃꯨꯛꯀ
ꯑꯗꯣ ꯂꯥꯛꯇ꯭ꯔꯗꯤ ꯀꯃꯥꯏꯅ ꯇꯧꯕ
ꯂꯥꯛꯇ꯭ꯔꯗꯤ ꯑꯗꯨꯝ ꯑꯩꯈꯣꯏ ꯑꯗꯨꯝ ꯅꯣꯔꯃꯦꯜ ꯇꯥꯏꯞꯇ ꯋꯥꯔꯤ ꯁꯥꯟꯅꯕ ꯀꯩꯁꯨ ꯀꯥꯏꯗꯦꯅ ꯑꯩꯒꯤꯗꯃꯛꯇꯤ
ꯎꯝ ꯌꯥꯏ ꯌꯥꯏ ꯀꯥꯏꯗꯦꯗ
ꯑꯗꯨꯅꯦ
ꯑꯩꯗꯤ ꯅꯪꯅ ꯑꯩꯗꯤ ꯅꯪꯅ ꯇꯝꯒꯗ꯭ꯔꯥ ꯍꯥꯏꯅ ꯈꯟꯕꯅꯦ
ꯑꯣꯏ ꯀꯩꯁꯨ ꯈꯜꯗ꯭ꯔꯦ ꯑꯗꯨꯒꯨꯝꯕ ꯀꯔꯤ ꯇꯧꯕꯔ ꯑꯗꯨꯝ ꯑꯩꯈꯣꯏ ꯋꯥꯔꯤ ꯁꯥꯟꯅꯕ ꯃꯤꯅꯦ ꯑꯗꯨꯝ꯫ ꯍꯣꯏ ꯑꯗꯨꯝ ꯀꯩꯁꯨ ꯀꯥꯏꯗꯦ ꯁꯥꯟꯅꯕ꯫
ꯅꯨꯄꯤ ꯃꯆꯥꯗꯣ ꯅꯨꯡꯁꯤꯕ ꯋꯥꯅꯦ ꯃꯥꯥꯏ ꯈꯨꯈꯪꯗꯣ ꯈꯪꯕ꯭ꯔꯥ ꯃꯥꯗꯣ ꯈꯪꯗ꯭ꯔꯦ ꯑꯗꯣ ꯑꯃꯐꯥꯎ ꯑꯩ ꯈꯪꯉꯦꯕ ꯃꯥꯅ ꯈꯨꯈꯪꯗꯣ꯫ ꯑꯗꯨ ꯃꯥꯒꯤ ꯃꯃꯥꯟꯅꯕꯤꯗꯨꯅ ꯍꯥꯏꯕꯗꯨꯁꯨ ꯃꯉꯣꯟꯗꯁꯨ ꯒ꯭ꯌꯥꯟ ꯇꯥꯍꯜꯂꯨꯗꯅ ꯍꯥꯏꯕꯤꯕꯗꯣ꯫ ꯃꯥꯅ ꯀꯧꯁꯜꯂꯒ ꯑꯗꯨ ꯃꯉꯣꯟꯗ ꯐꯖꯅ ꯍꯥꯏꯕꯤꯗꯦ ꯍꯥꯏꯌꯦ꯫
ꯎꯝ꯫
ꯑꯗꯨꯒ ꯑꯩꯉꯣꯟꯗ ꯍꯪꯉꯛꯄꯗ ꯑꯩꯅ ꯑꯗꯨꯝ ꯍꯥꯏꯕꯤꯈ꯭ꯔꯦ ꯍꯥꯏꯗꯤ ꯑꯩꯈꯣꯏꯁꯨ ꯍꯥꯟꯅ ꯌꯥꯎꯕꯅꯤꯅ ꯑꯩꯈꯣꯏꯅ ꯈꯔ ꯈꯪꯉꯦꯗꯅ ꯑꯩꯁꯨ ꯑꯗꯨꯝ꯫ ꯈꯪꯕ ꯃꯤꯗ ꯍꯪꯉꯒ ꯑꯃꯨꯛ ꯈꯪꯕꯅꯤꯅ ꯃꯣꯏꯁꯨ ꯑꯗꯨꯝ ꯍꯪꯉꯛꯄꯗꯨ꯫ ꯑꯗꯨ ꯐꯖꯅ ꯍꯥꯏꯕꯤꯈꯤꯕꯅꯦ ꯋꯥꯔꯤ ꯁꯥꯔꯒ꯫
ꯅꯪ ꯏꯝꯐꯥꯜꯗ ꯀꯨꯏꯅ ꯂꯩꯈꯤꯒꯗ꯭ꯔꯣ꯫
ꯌꯨꯝ ꯄꯥꯟꯗ꯭ꯔꯤꯐꯥꯎ ꯂꯩꯒꯅꯤ꯫
ꯌꯨꯝ ꯄꯥꯟꯗꯔꯤ ꯐꯥꯎ꯫
ꯑꯣ꯫
ꯑꯗꯨ ꯌꯨꯝ ꯄꯥꯟꯕ ꯍꯥꯏꯁꯦ ꯆꯍꯤ ꯀꯌꯥꯗ ꯄꯥꯟꯒꯅꯤ꯫
ꯑꯁ ꯌꯥꯝ ꯋꯥꯠꯂꯤꯗ ꯊꯔꯇꯤ ꯄ꯭ꯂꯁ꯫
ꯑꯗꯨꯗꯤ ꯆꯍꯤ ꯌꯥꯝ ꯋꯥꯠꯂꯤꯅꯦꯀꯣ꯫
ꯋꯥꯂꯤꯗ ꯑꯩꯗꯤ ꯍꯧꯖꯤꯛ ꯑꯉꯥꯡꯅꯤ ꯍꯥꯏꯔ ꯈꯜꯂꯒ ꯂꯩꯕꯅꯦ꯫ ꯑꯩꯗꯤ ꯂꯩꯁꯥꯕꯤ ꯇꯥꯏꯞꯇꯁꯨ ꯂꯩꯗ꯭ꯔꯒ꯫
ꯂꯩꯔꯝꯃꯣꯏ ꯑꯩ ꯊꯣꯛꯂꯛꯄ ꯀꯥꯟꯗ ꯊꯦꯡꯅꯕ ꯇꯥꯔꯦ꯫
ꯊꯦꯡꯅꯒꯗꯕ ꯌꯥꯝꯃꯦ꯫
ꯊꯦꯡꯅꯒꯗꯕ ꯌꯥꯝꯃꯦꯍꯦ꯫
ꯀꯅꯥ ꯀꯅꯥ꯫
ꯑꯁ ꯈꯪꯗꯦ ꯀꯅꯥ ꯀꯅꯥꯅꯣ ꯌꯥꯝ ꯂꯩꯈ꯭ꯔꯦ꯫
ꯅꯪꯁꯦ ꯊꯥꯖꯗ꯭ꯔꯦ ꯍꯦ꯫
ꯎꯝ ꯊꯦꯡꯅꯕ ꯍꯥꯏꯕꯁꯦ ꯐ꯭ꯔꯦꯟ ꯑꯣꯏꯔꯗꯤ ꯂꯣꯏ ꯊꯦꯡꯅꯕ ꯇꯥꯕꯅꯤ ꯁꯛ ꯈꯪꯅꯕ ꯇꯥꯕꯅꯤ꯫
ꯑꯗꯣ ꯑꯩꯅ ꯍꯥꯏꯔꯕꯗ ꯑꯩꯒꯤ ꯑꯩ ꯑꯩꯒ ꯊꯦꯡꯅꯕꯗꯤ ꯇꯣꯉꯥꯟꯅ ꯑꯇꯣꯞꯄꯒ ꯅꯕ ꯇꯧꯡꯒꯥꯟꯒꯅꯤ꯫
ꯑꯁ ꯈꯪꯗ꯭ꯔꯦꯗꯪ ꯅꯣꯛꯏꯅꯗꯤ꯫ ꯄꯪ ꯍꯥꯏ ꯍꯥꯏꯂꯩ꯫
ꯐꯔꯦꯟꯒꯤ ꯇꯥꯏꯞꯇ ꯏꯆꯝ ꯆꯝꯅ ꯐ꯭ꯔꯦꯟꯒꯤ ꯇꯥꯏꯞꯇ ꯊꯦꯡꯅꯗꯧꯕꯗꯨ ꯑꯩꯗꯤ ꯄꯥꯝꯗꯦꯕ꯫
ꯍꯥꯔꯦ ꯍꯔꯦ ꯍꯥꯔꯦ ꯍꯥꯔꯦ ꯀꯔꯤꯔꯅꯦ ꯅꯣꯏ ꯑꯗꯨꯃꯥꯏꯅ ꯍꯥꯏ ꯀꯅꯣꯅꯦ ꯀꯥꯡ ꯌꯥꯝ ꯆꯤꯛꯑꯦꯅꯦ꯫
ꯑꯁ ꯑꯩꯁꯦ ꯀꯪꯍꯟꯒꯦ ꯇꯧꯕꯅꯦ ꯑꯗꯨ ꯍꯟꯗꯛ ꯆꯍꯤꯁꯦ ꯀꯪꯍꯜꯂꯒ꯫ ꯀꯨꯝꯍꯩ ꯌꯥꯎꯕꯗ ꯅꯨꯡꯉꯥꯏꯔꯅ ꯑꯩꯈꯣꯏ ꯀꯨꯝꯍꯩ ꯌꯥꯎꯕ ꯆꯠꯀꯦ ꯍꯥꯏꯕꯅꯤ ꯑꯗꯨꯣ ꯑꯁ ꯈꯪꯗ꯭ꯔꯦ ꯑꯩ ꯉꯝꯒꯗ꯭ꯔꯥ ꯉꯝꯃꯣꯏꯗ꯭ꯔꯣ ꯀꯣ꯫
ꯒꯪꯍꯥꯏꯗꯣ ꯁꯦꯂꯦꯕ꯭ꯔꯦꯠ ꯇꯧꯗꯦꯀꯣ ꯅꯣꯏꯗꯤꯀꯣ꯫
ꯎꯝ ꯍꯝ ꯇꯧꯗꯦ꯫
ꯑꯇꯣꯞꯄꯗꯤ ꯇꯧꯕ꯫
ꯑꯗꯨ ꯇꯧꯕꯗꯤ ꯇꯧꯋꯤꯗ ꯑꯩꯈꯣꯏ ꯕꯕꯥꯗꯣ ꯎꯝ ꯃꯥꯒꯤ ꯐꯦꯃꯤꯂꯤ ꯑꯩꯈꯣꯏ ꯑꯩꯈꯣꯏ ꯕꯕꯥꯏ ꯐꯦꯃꯤꯂꯤꯁꯤꯡꯗꯣ ꯃꯣꯏ ꯒꯉꯥꯏ ꯀꯨꯝꯍꯩ ꯇꯧꯕꯅꯦꯕꯀꯣ꯫
ꯎꯝ
ꯑꯗꯣ ꯑꯩꯗꯤ ꯑꯗꯨꯝ ꯌꯥꯎꯕ ꯆꯠꯂꯦꯗ ꯂꯥꯁ ꯌꯑꯔ ꯒꯪꯉꯥꯏꯗꯨꯁꯨ ꯑꯩ ꯖꯒꯣꯏ ꯁꯥꯕ ꯆꯠꯂꯦꯅ
ꯑꯪ
ꯑꯗꯨꯝ ꯌꯥꯎꯕ ꯆꯠꯂꯦ ꯑꯩꯒꯤ ꯀꯀꯥꯒꯤ ꯃꯆꯥꯅꯨꯄꯤꯁꯤꯡꯁꯨ ꯂꯩꯌꯦꯕꯀꯣ
ꯎꯝ
ꯑꯗꯨꯒꯤ ꯑꯗꯨꯝ ꯌꯥꯎꯋꯦꯗ
ꯍꯟꯗꯛ ꯊꯣꯛꯄꯗꯗꯤ ꯈꯔ ꯌꯥꯎꯕ ꯆꯠꯄ ꯇꯥꯔꯦ
ꯌꯥꯎꯁꯦ ꯌꯥꯎꯁꯦ ꯑꯩꯌꯥ ꯀꯥꯡ ꯌꯥꯝꯕꯗꯨ ꯀꯔꯤꯔꯣ ꯀꯥꯡ ꯌꯥꯝꯃꯦ ꯑꯁ ꯉ ꯁꯤꯗꯤ ꯉꯟꯅ ꯇꯨꯝꯒꯅꯤ ꯉꯔꯥꯡꯁꯨ ꯉꯟ ꯊꯦꯡꯅ ꯇꯨꯝꯕꯒꯤ ꯀꯣ ꯑꯩ
ꯅꯪꯁꯨ ꯍꯥ ꯑꯪ ꯍꯪꯕ ꯈꯨꯗꯤꯡ ꯉꯟꯅ ꯇꯨꯝꯒꯅꯤ ꯍꯥꯏꯔꯒ ꯄꯨꯡ ꯑꯃ ꯑꯅꯤ ꯕꯥꯔꯣ ꯐꯥꯎꯗꯤ ꯋꯥꯆꯦꯞꯇꯗꯤ ꯑꯦꯛꯇꯤꯞ ꯑꯣꯏꯍꯦ
ꯑꯗꯨ ꯋꯥꯔꯤꯗꯤ ꯁꯥꯟꯅꯗ꯭ꯔꯦꯍꯦ ꯑꯩ ꯑꯩꯅ ꯑꯦꯛꯇꯤꯞ ꯇꯨꯝ ꯇꯨꯝꯈ꯭ꯔꯅꯤ ꯍꯥꯏꯔꯒꯁꯨ ꯂꯩꯗꯅ ꯍꯥꯏꯗꯤ ꯋꯥꯔꯤ ꯁꯥꯟꯅꯗꯕꯗꯣ ꯍꯥꯏꯕꯅꯤꯍꯦ ꯋꯥꯔꯤ ꯁꯥꯅꯗꯦ ꯀꯔꯤꯔꯣ
ꯅꯨꯄꯤꯁꯤꯡꯁꯦ ꯆꯥꯂꯥꯛ ꯌꯥꯝ ꯍꯩꯅꯦ
ꯍꯩꯇꯦ ꯍꯩꯇꯦ ꯇꯨꯝꯃꯅꯤꯗꯤ ꯍꯥꯏ ꯑꯩꯗꯤ ꯅꯦꯠ ꯂꯩꯇꯕꯒꯤꯀꯣ ꯇꯨꯝꯃꯅꯤ ꯍꯥꯏꯑꯕ ꯑꯗꯣ ꯉꯔꯥꯡꯗꯤ ꯑꯩꯗꯣ ꯌꯥꯝ ꯊꯦꯡꯉꯦꯕ ꯑꯩꯅ ꯇꯨꯝꯕ ꯍꯥꯏꯕꯁꯦ ꯄꯨꯡ ꯑ ꯇꯔꯥꯃꯥꯊꯣꯏ ꯇꯔꯥꯃ ꯑꯗꯨꯝ ꯕꯥꯔꯣ ꯁ꯭ꯋꯥꯏꯗ ꯚꯤꯗꯤꯑꯣ ꯌꯦꯡꯉꯒ ꯇꯨꯝꯕꯅꯦꯕ ꯑꯗꯨ ꯉꯔꯥꯡꯒꯤ ꯕꯣꯜꯗꯣ ꯌꯦꯡꯉꯦ ꯑꯗꯨꯒ ꯑꯗꯨꯝ ꯌꯥꯝ ꯊꯦꯡꯅ ꯇꯨꯝꯈ꯭ꯔꯦ ꯑꯗꯣ ꯉꯟꯅ ꯍꯧꯒꯠꯀꯗꯕꯅꯦꯕ ꯉꯁꯤꯗꯣ ꯌꯥꯝ ꯋꯥꯏ ꯍꯧꯒꯠꯄ
ꯉꯔꯥꯡꯗꯤ ꯖꯄꯥꯟ ꯍꯣꯏꯗꯤ ꯅꯨꯡ ꯅꯨꯡ ꯄꯣꯈ꯭ꯔꯕꯣ
ꯅꯨꯡꯉꯥꯏꯇꯦꯀꯣ ꯑꯩꯗꯤ ꯕ꯭ꯔꯥꯖꯤꯜꯅ ꯉꯝꯃꯁꯨꯀꯣ ꯋꯥꯈꯜꯗꯣ ꯅꯨꯡꯉꯥꯏ
ꯅꯦꯃꯔꯗꯨ ꯌꯥꯎꯒꯗ꯭ꯔꯥ ꯍꯥꯏꯔꯒ ꯌꯥꯎꯗꯕ ꯋꯥꯅꯤꯗ
ꯁꯦꯀꯦꯟ ꯍꯥꯐꯇ ꯌꯥꯎꯋꯤꯗꯨꯗꯤ
ꯅꯦꯃꯔ ꯌꯥꯎꯗꯦ ꯃꯥ ꯁꯞꯁꯇꯤꯇꯨꯠꯅꯦ
ꯑꯜꯂꯦ
ꯋꯥꯔꯝ ꯑꯞ ꯇꯧꯔꯒ ꯑꯗꯨꯝ ꯇꯣꯛꯈ꯭ꯔꯦ
ꯑꯩꯗꯤ ꯌꯥꯎꯒꯗꯕ ꯌꯥꯝ ꯃꯥꯜꯂꯨꯔꯦꯅꯦ ꯃꯥ ꯍꯥꯏꯗꯤ ꯎꯑꯦꯗꯅ ꯃꯥꯗꯣ ꯑꯩ ꯂꯩꯗꯦ ꯂꯩꯅꯤ ꯀꯩꯁꯨ ꯅꯠꯇꯦ
ꯍꯧꯖꯤꯛꯃꯛ ꯃꯤ ꯑꯃꯕꯨ ꯇꯧꯕ ꯀꯥꯟꯗꯁꯨ ꯃꯥꯅ ꯑꯗꯨ ꯋꯥꯍꯩꯗꯣ ꯄꯜꯂꯤꯅꯦ
ꯍꯥꯏꯕ ꯅꯨꯡꯉꯥꯏꯕꯒꯤꯅꯤ ꯀꯥꯡ ꯌꯥꯝ ꯆꯤꯛ
ꯎꯝ ꯎꯝ ꯌꯨꯝꯗ ꯂꯩꯕ꯭ꯔꯣ ꯀꯗꯥꯥꯏꯗ ꯂꯩꯕꯔꯣ ꯀꯥꯡ ꯆꯤꯛꯑꯦ ꯑꯩꯁꯨ
ꯑꯩꯗꯣ ꯃꯈꯥꯗ ꯂꯩꯕꯀꯣ ꯌꯨꯝ ꯃꯊꯛꯇ ꯍꯧꯖꯤꯛ ꯀꯅꯥꯁꯨ ꯇꯨꯝꯗꯕꯩ ꯌꯥꯝ ꯂꯥꯡꯕꯗꯣ
ꯑꯣ
ꯑꯗꯨꯒꯤ ꯑꯩꯅ ꯃꯈꯥꯗ ꯑꯗꯨꯝ ꯂꯩꯕ ꯑꯁ ꯈꯪꯗꯦ ꯉꯥꯏꯍꯥꯛ ꯂꯩꯔꯒ ꯏꯔꯨꯅꯤ ꯑꯩꯒꯤ ꯑꯩꯒꯤ ꯏꯃꯥꯟꯅꯕꯤꯁꯤꯡ ꯂꯩꯌꯦꯕꯀꯣ ꯑꯗꯨ ꯅꯪꯉꯣꯟꯗ ꯈꯔ ꯀꯩꯅꯣ ꯇꯧꯔꯛꯒꯦ ꯃꯣꯏꯒꯁꯨ ꯋꯥꯔꯤ ꯁꯥꯕꯤꯌꯨ
ꯑꯣꯀꯦ ꯑꯣꯀꯦ
ꯍꯥꯏꯗꯤ ꯅꯪ ꯅꯪꯅ ꯁꯥꯗ꯭ꯔꯒꯁꯨ ꯃꯣꯏꯉꯣꯟ ꯃꯣꯏꯅ ꯇꯧꯍꯜꯂꯛꯄ ꯑꯃ ꯑꯩꯒ ꯋꯥꯔꯤ ꯁꯥꯁꯤ ꯍꯥꯏꯕ ꯏꯃꯥꯟꯅꯕꯤꯁꯤꯗ ꯑꯩꯒ ꯉꯇ ꯋꯥꯔꯤ ꯁꯥꯅꯤ ꯍꯥꯏꯌꯦ
ꯗꯤ ꯅꯪ ꯅꯠꯇ꯭ꯔꯗꯤ ꯁꯥꯔꯣꯏꯒꯦꯅ ꯈꯟꯕꯅꯦ ꯑꯗꯨ ꯅꯪꯅ ꯁ‌ꯣꯑꯣꯏꯕꯅꯤꯅ ꯁꯥꯔꯒꯦꯀꯣ
ꯁꯥꯎꯑꯣ ꯀꯩꯁꯨ ꯀꯥꯏꯗꯦ ꯍꯥꯏꯗꯤ ꯑꯥ ꯀꯩꯅꯣ ꯇꯧꯋꯦꯕ ꯎꯝ ꯑꯩꯒ ꯉꯛꯇ ꯋꯥꯔꯤ ꯁꯥꯟꯅꯁꯤ ꯍꯥꯏꯌꯦꯕ ꯃꯣꯏꯗꯣ ꯏꯃꯥꯟꯅꯕꯤ ꯂꯣꯏꯅꯃꯛ ꯑꯗꯨ ꯑꯩꯒ ꯉꯥꯛꯇ ꯑꯩꯗꯤ ꯋꯥꯏꯕ ꯊꯕꯛꯁꯨ ꯆꯠꯂꯒ ꯍꯜꯂꯛꯄ